ꯍꯥꯜꯂꯣ
ꯑꯣꯏ ꯇꯥꯏ ꯀꯩ ꯍꯥꯏꯕ
ꯇꯥꯕ꯭ꯔꯣ ꯍꯥꯏꯕ
ꯇꯥꯕ꯭ꯔꯣ ꯍꯥꯏꯕ
ꯑ ꯇꯥꯕ꯭ꯔꯣ ꯍꯥꯏꯕ꯭ꯔꯥ ꯐꯖꯟꯗꯤ ꯇꯥꯏꯀꯣ
ꯇꯥꯏ ꯇꯥꯏ ꯑꯩꯗꯤ ꯀꯥꯕ꯭ꯔꯣ ꯇꯥꯕ
ꯑ ꯑ ꯑꯩꯗꯤ ꯀꯥꯕ꯭ꯔꯥ ꯍꯥꯏꯕ ꯅꯠꯇꯦꯗ ꯇꯥꯕ꯭ꯔꯣ ꯍꯥꯏꯕꯅꯤꯗ
ꯑꯣ ꯑꯣ ꯇꯥꯏ ꯇꯥꯏ
ꯑꯣ ꯐꯖꯟ ꯇꯥꯔꯗꯤ ꯐꯔꯦꯗ ꯑꯩ ꯑꯩ ꯑꯩꯒꯤ ꯃꯅꯤꯡꯒꯤ ꯃꯅꯤꯡꯒꯤ ꯃꯈꯣꯟꯗꯤ ꯇꯥꯔꯝꯃꯣꯏꯗ
ꯇꯥꯗꯦ ꯇꯥꯗꯦ
ꯑ ꯅꯪꯒꯤ ꯃꯅꯤꯡꯒꯤ ꯃꯈꯣꯟꯗ ꯃꯔꯛ ꯃꯔꯛꯇ ꯑꯗꯨꯝ ꯇꯥꯕꯒꯨꯝ ꯇꯧꯕ ꯑꯗꯣ ꯑꯩ ꯑꯗꯨꯝ ꯍꯤꯄꯝꯕꯅꯤꯗ ꯌꯨꯝ ꯃꯊꯛꯇ
ꯑꯣ ꯐꯩꯌꯦ ꯐꯩꯌꯦ ꯐꯩꯌꯦ
ꯅꯨꯡꯁꯥꯅ ꯁꯥꯕꯒ
ꯁꯥꯕꯒ ꯋꯤꯇꯔꯗꯨꯒ ꯀꯅꯥꯗꯦꯗ
ꯃꯐꯝꯗꯨꯗ ꯈꯔ ꯀꯥꯞꯊꯔꯗꯤ ꯀꯌꯥꯗ ꯅꯨꯨꯡꯉꯥꯏꯔꯅꯤ
ꯍꯥ
ꯈꯔ ꯅꯨꯡꯉꯥꯏꯗꯣ ꯃꯥꯜꯂꯤꯗ ꯑ ꯑꯗꯣ ꯀꯩꯅꯣ ꯑꯩꯈꯣꯏꯒꯤ ꯀꯩꯅꯣꯗꯣ
ꯀꯩ
ꯑ ꯀꯩꯅꯣꯗꯣ ꯅꯣꯡꯃꯩ ꯄꯥꯏꯕꯗꯣ
ꯑꯩꯈꯣꯏꯒꯤ ꯅꯣꯡꯃꯩ ꯄꯥꯏꯕ
ꯑꯥ ꯊꯕꯛ ꯃꯐꯝ ꯑꯃꯗ ꯆꯠꯈꯤꯕꯗꯣ
ꯑꯥ ꯑꯥ ꯑꯥ
ꯑꯗꯣ ꯊꯣꯔꯛꯈ꯭ꯔꯕ꯭ꯔꯣ
ꯊꯣꯔꯛꯇ꯭ꯔꯤꯗ ꯋꯥꯠꯈꯤꯅꯤꯗ ꯖꯨꯂꯥꯏ ꯁꯦꯀꯦꯟ ꯋꯤꯛ ꯑꯗꯣꯝꯗ ꯂꯥꯁ ꯋꯤꯛꯇ ꯊꯣꯛꯀꯦ ꯍꯥꯏꯌꯦ
ꯑꯦ ꯑꯗꯨꯗꯤ ꯋꯥꯜꯀꯞ ꯌꯦꯡꯉꯔꯣꯏꯅꯦ ꯃꯥꯗꯤ
ꯑꯗꯨ ꯃꯥꯁꯨ ꯍꯪꯒꯦ ꯍꯥꯏ ꯃꯣꯏ ꯑꯣꯐꯤꯁꯔꯗ ꯀꯩꯅꯣ ꯌꯥꯔꯗꯤ ꯁꯨꯇꯤ ꯀꯣ
ꯎꯝ
ꯉꯟꯅ ꯄꯤꯅꯤꯉꯥꯏ ꯐꯥꯔꯁ ꯋꯤꯛꯀꯨꯝꯕꯒ
ꯃꯥꯗꯤ ꯑꯁ ꯂꯣꯏꯔꯦꯅꯦ ꯑꯃ ꯇꯧꯕꯒ ꯑꯃ ꯇꯧꯕꯒ ꯃꯥꯒꯤ ꯍꯥꯃꯦꯡꯗꯣ ꯉꯁꯥꯏꯁꯨ ꯏꯕꯥꯅꯤ ꯍꯥꯏꯅꯕꯅꯤꯅꯦ ꯃꯥꯒꯤ ꯍꯥꯃꯦꯡꯅꯦ ꯑꯩꯒꯤ ꯍꯥꯃꯦꯡꯅꯦ ꯑꯁ ꯕꯣ ꯀꯥꯎꯅꯕꯒꯤ ꯋꯥꯔꯤ ꯇꯧꯕꯅꯤꯅꯦ ꯑꯩꯅ ꯈꯤꯇꯪ ꯉꯥꯡꯈꯨꯔꯦ ꯑꯁ ꯑꯩ ꯁꯧꯍꯜꯂꯛꯀꯅꯨ ꯀꯣ ꯑꯩ ꯁꯥꯎꯍꯜꯂꯛꯦ ꯁꯋꯥꯜꯂꯛꯑꯗꯤ ꯑꯩ ꯀꯩꯗꯧꯋꯤ ꯅꯪ ꯈꯪꯉꯨꯀꯣ ꯑꯁ ꯑꯗꯨꯒ ꯃꯥꯅ ꯊꯥꯔꯛꯇꯣꯏꯁꯦ ꯑꯩꯉꯣꯟꯗ ꯏꯁꯇꯤꯀꯔ ꯑꯃ ꯍꯦꯛ ꯊꯥꯔꯛꯀꯅꯤꯅꯦ ꯐꯖꯔꯦ ꯐꯖꯔꯦ ꯎꯃꯒꯤꯦ
ꯑꯣ ꯅꯣꯡꯃꯩ ꯄꯥꯏꯔꯒ ꯎꯕꯗꯣ
ꯀꯩꯅꯣ ꯀꯩꯅꯣꯅ ꯊꯥꯔꯛꯄꯅꯦ ꯍꯥꯏꯅ ꯑꯩꯈꯣꯏ ꯃꯈꯥ ꯂꯩꯀꯥꯏꯒꯤ ꯀꯩꯅꯣꯗꯣ ꯑꯉꯧꯕꯗꯣ ꯅꯣꯏꯗ ꯑꯉꯧꯕꯗꯣ ꯑꯗꯨꯅ ꯊꯥꯔꯛꯄꯅꯦ ꯍꯥꯏꯅꯦ ꯑꯦ ꯑꯩꯁꯨ ꯈꯪꯗꯦ ꯃꯥꯅ ꯊꯥꯔꯛꯄꯅꯦ ꯑꯩꯉꯣꯟꯗ ꯊꯥꯔꯛꯑꯦꯅꯅ ꯁꯤ ꯂꯥꯛꯀꯅꯤ ꯀꯣ ꯌꯥꯗꯔ
ꯁꯦꯟꯦꯟ ꯔꯅꯦꯠ꯭ꯔꯣ
ꯑꯗꯨ ꯑꯗꯨꯅꯤꯅꯦ ꯑꯩꯣꯏ ꯌꯥꯎ ꯂꯣꯏꯕꯗꯣ
ꯎꯝ ꯌꯥꯗ꯭ꯔꯗ ꯒꯣꯠꯇ ꯑꯃꯁꯨ ꯌꯥꯗꯔꯦꯗ
ꯌꯥꯗ꯭ꯔꯦ ꯌꯥꯗ꯭ꯔꯦ ꯑꯅꯤꯃꯛ ꯑꯍꯟ ꯑꯣꯏꯁꯤꯜꯂꯛꯄꯩꯅꯦ ꯑꯗꯨꯕꯨꯗꯤ ꯍꯥꯟꯅꯒꯤꯗꯨꯒꯗꯤ ꯈꯔ ꯈꯦꯠꯅꯔꯛꯀꯅꯤ ꯑꯩꯈꯣꯏꯅ ꯄꯨꯡꯌꯦꯠꯇ ꯌꯦꯛꯅꯔꯤꯕꯣꯅꯦ ꯑꯥꯅꯒꯗꯤ ꯀꯗꯥꯇ ꯀ ꯃꯥꯅ ꯂꯥꯛꯇꯅ ꯌꯥꯝ ꯊꯤ ꯈꯦꯠꯅꯔꯛꯑꯅꯤꯗ ꯍꯥꯏꯕꯗꯤ ꯎꯝ ꯑꯦ ꯑꯌꯨꯛ ꯌꯦꯡꯉꯨꯔꯅ
ꯐꯖ ꯑꯩꯣꯏ ꯌꯦꯡꯉꯦ ꯃꯉꯥꯗꯣ ꯐꯣꯟꯗ ꯍ
ꯎꯝ
ꯑꯩꯈꯣꯏꯗ ꯄꯨꯂꯞ ꯌꯦ ꯑꯩꯈꯣꯏꯗ ꯑꯩꯈꯣꯏꯗ ꯌꯦꯡꯕ ꯌꯥꯕ ꯌꯦꯡꯕ ꯌꯦꯡꯕ ꯂꯥꯛꯄ ꯌꯥꯕꯗꯣ ꯑꯩꯈꯣꯏꯗ ꯃꯤꯗꯣ ꯌꯦꯡꯅꯩ ꯀꯩꯅꯣ
ꯎꯝ ꯂꯥꯛꯀꯦ ꯈꯟꯕꯅꯦ ꯑꯗꯨ ꯑꯥꯔꯖꯦꯟꯇꯤꯅꯥꯒꯤꯗꯣ ꯌꯦꯡꯒꯦ ꯈꯟꯕꯅꯦ ꯂꯥꯛꯀꯦ ꯈꯟꯕꯅꯦ ꯑꯗꯨ ꯇꯨꯡꯊꯣꯛꯇ꯭ꯔꯦ ꯑꯃꯨꯛꯀ ꯍꯧꯒꯠꯄ ꯉꯝꯗ꯭ꯔꯦ
ꯉꯔꯥꯡ ꯅꯨꯡꯗꯥꯡ ꯑꯩꯗꯤ ꯅꯪ ꯂꯩꯔꯝꯒꯗ꯭ꯔꯥ ꯍꯥꯏꯔꯒ ꯑꯃꯨꯛ ꯀꯥꯈꯠꯂꯒ ꯅꯪ ꯂꯩꯔꯝꯗ꯭ꯔꯦꯅ
ꯑꯣ ꯑꯣ ꯑꯁ ꯊꯦꯡꯈ꯭ꯔꯦꯗ ꯀꯥꯏꯗꯤ ꯇꯨꯝꯅꯤꯡꯈ꯭ꯔꯦ ꯀꯥꯏ ꯆꯠꯄ ꯅꯪ ꯑꯗꯣ
ꯗꯨꯀꯥꯟꯒꯨꯝꯃꯨꯕꯅꯦ
ꯑꯣ ꯑꯣ
ꯕꯣꯜ ꯌꯦꯡꯕꯗ ꯑꯆꯥꯄꯣꯠ ꯆꯥꯅꯕꯅ ꯑꯗꯨꯝ ꯂꯩꯕ ꯀꯩꯅꯣ ꯂꯩꯕ ꯆꯠꯄ ꯑꯆꯥꯄꯣꯀꯣ ꯃꯈꯥ ꯂꯩꯀꯥꯏꯗ ꯊꯦꯡꯅ ꯊꯦꯡꯅ ꯐꯥꯎ ꯍꯥꯡꯕ ꯂꯩꯕ ꯗꯨꯀꯥꯟ ꯈꯨꯝꯃꯨꯕ ꯍꯥꯏꯗꯤ ꯃꯍꯤꯒ ꯂꯧꯔ ꯂꯥꯛꯑꯦ ꯑꯩ ꯃꯍꯤꯒ ꯂꯧ ꯄꯨꯔꯛꯑꯒ ꯂꯣꯏ ꯆꯪ ꯂꯩꯔꯝꯃꯦ
ꯌꯥꯏꯏ ꯌꯥꯏ
ꯅꯍꯥꯟ
ꯎꯝ
ꯀꯔꯤꯦ
ꯁꯌꯦꯡꯒꯤ ꯕꯣꯜ ꯐꯖꯅꯤꯅꯦ ꯅꯣꯏ ꯌꯨꯝꯗ ꯌꯦꯡꯕ ꯂꯥꯛꯀꯦ
ꯌꯦꯡꯗꯣꯏꯅꯤꯅꯦ ꯑꯩꯈꯣꯏꯗ ꯌꯦꯡꯗꯗꯤ ꯀꯗꯥꯗꯥ ꯀꯗꯥꯏꯗ ꯌꯦꯡꯗꯣꯏꯅꯣ ꯄꯨꯂꯞ ꯌꯦꯡ ꯂꯣꯏꯔꯦ ꯀꯩꯅꯣ ꯑꯗꯣ ꯑꯩꯅ ꯅꯣꯛꯅꯤꯡꯕ ꯋꯥꯔꯤ ꯑꯃ ꯂꯤꯕꯤꯌꯨꯨꯔꯥ ꯉꯔꯥꯡ ꯅꯪꯒ ꯐꯝꯃꯤꯟꯅꯕ ꯅꯨꯄꯥꯗꯣ
ꯑꯥ
ꯅꯍꯥꯟ ꯅꯣꯡꯃ ꯑꯁꯤ ꯃꯈꯥ ꯂꯩꯀꯥꯏꯗ ꯑꯁ ꯑꯩꯁꯨ ꯃꯩꯈꯨ ꯆꯤꯡꯉꯩꯗ ꯃꯥꯗꯣ ꯂꯥꯛꯁꯜꯂꯛꯄꯤꯅꯦꯅꯦ
ꯀꯥꯏꯗ
ꯏ ꯀꯩꯅꯣ ꯁꯤꯅꯦꯃꯥ ꯍꯣꯜ ꯃꯅꯥꯛꯇ ꯁꯤ ꯃꯈꯥꯒꯤ
ꯑꯣ ꯑꯣ
ꯁꯤ ꯑꯁꯤ ꯃꯥꯒꯤ ꯊꯛ ꯊꯕꯛ ꯇꯧꯃꯤꯟꯅꯕ ꯑꯩꯈꯣꯏ ꯂꯩꯀꯥꯏꯗ ꯍꯦꯛ ꯂꯥꯛꯄꯗꯣ
ꯑꯣ ꯑꯣ ꯒ ꯂꯥꯛꯄ ꯑ ꯑ
ꯃꯣꯏꯁꯨ ꯑꯗꯨꯝ ꯀꯩꯅꯣ ꯑ ꯍꯩ ꯃꯍꯤꯒꯨꯝꯕ ꯊꯛꯄ ꯂꯥꯛꯄ ꯖꯥꯠꯅꯦꯕ ꯊꯕꯛ ꯃꯐꯝꯗꯒꯤ ꯍꯜꯂꯛꯑꯒ ꯑꯁ ꯑꯩꯗꯤ ꯗꯥꯏꯔꯦꯛꯂꯤ ꯑꯩꯅ ꯂꯩꯇꯔꯒ ꯆꯨꯗ ꯀꯥꯟ ꯔ ꯏꯔꯦ ꯑꯗꯨꯒꯒꯁ ꯃꯥꯗꯤ ꯎꯔꯖꯥꯅ ꯑꯩꯉꯣꯟꯗ ꯅꯣꯡꯒ ꯀꯠ ꯀꯦ ꯇꯧꯔꯦ ꯑꯩꯉꯣꯟꯗ ꯑꯁꯗꯤ ꯃꯥꯏ ꯇꯝꯐꯝ ꯈꯪꯗꯕꯅꯦꯅꯦ ꯑꯁ
ꯅꯊꯟꯗꯔꯣ ꯅꯠꯇ꯭ꯔꯥ ꯀꯅꯥꯒ
ꯊꯅ ꯅꯠꯇꯅꯦ
ꯑꯩꯗꯤ ꯑꯩꯅ ꯃꯊꯟꯊꯔ ꯈꯟꯕ
ꯠꯇꯦꯗ ꯀꯔꯥꯏꯔꯦ ꯊꯟꯗꯒ ꯃꯥꯥꯏ ꯆꯠ ꯇꯣꯏꯅ ꯑ ꯉꯔꯥꯡꯁꯨ ꯅꯣꯏ ꯆꯠꯂꯤꯔꯣ
ꯑꯣꯏ ꯇꯂꯦ
ꯑꯣ ꯅꯣꯏ ꯑꯅꯤ ꯑꯍꯨꯝ ꯃꯅꯤ
ꯑꯅꯤ ꯈꯛꯅꯅꯤ ꯃꯥꯒ ꯑꯩ ꯈꯪꯅꯅꯤ
ꯑꯣ ꯑꯩꯈꯣꯏꯒꯤ ꯀꯩꯅꯣꯗꯗꯤ ꯃꯤ ꯐꯨꯅꯕ ꯅꯨꯄꯥꯗꯨꯗꯤ ꯂꯥꯛꯇ ꯀꯨꯏꯔꯦꯅꯦꯀꯣ
ꯀꯨꯏꯔꯦ ꯒꯌꯥꯟ ꯇꯥꯔꯒ ꯍꯥꯏ ꯃꯤꯗꯤ ꯋꯥꯀꯤꯡ ꯀ ꯆꯜꯂꯤ
ꯑꯁ ꯑꯌꯨꯛ ꯉꯟꯇꯥ ꯉꯟꯇ ꯉꯇ ꯊꯧꯔꯒ ꯀꯩꯅꯣ ꯇꯧꯒꯅꯦ ꯀꯥꯏ ꯀꯥꯏ ꯆꯠꯂꯤꯖꯥꯠꯅꯣꯉꯥꯏꯅꯣ ꯑꯌꯨꯛ ꯉꯟꯇꯥꯗꯕ ꯄꯨꯡ ꯃꯉꯥ ꯃꯥꯏ ꯅꯨꯄꯤꯗꯨꯁꯨ ꯐꯖꯅ ꯐꯖꯅ ꯀꯩꯅꯣ ꯈꯪꯅꯒꯦ ꯍꯥꯏꯗꯤ ꯑꯁ ꯂꯛꯇ ꯍꯦꯛ ꯃꯥꯡꯉꯤꯗꯀꯣ ꯃꯥ ꯍꯧꯖꯤꯛ ꯈꯪꯅꯔꯝꯃꯗꯤ ꯌꯦꯡꯉꯣ ꯍꯧꯖꯤꯛ ꯈꯪꯅꯔ ꯍꯧꯖꯤꯛꯀ ꯈꯪꯅꯔꯝꯃꯗꯤ ꯌꯦꯡꯉꯣ ꯃꯥ ꯃꯥ ꯀꯌꯥꯗ ꯅꯨꯡꯉꯥꯏꯗꯣꯏꯅꯤꯕꯣ
ꯑꯗꯨꯅꯦ ꯇꯪꯕ ꯍꯥꯏꯁꯤꯀꯣ ꯀꯃꯅꯁꯤ ꯑꯩ ꯇꯧꯏꯁꯦ ꯑꯩ ꯇꯧꯏ ꯑꯁ ꯀꯩꯅꯣ ꯑꯩ ꯇꯧꯒꯦ ꯅꯣꯡꯃꯩ ꯄꯥꯜꯂꯤ ꯀꯩꯅꯣꯈꯣꯏꯁꯨ
ꯃꯥ ꯌꯥꯗꯦ ꯃꯥꯒꯤ ꯃꯦꯒꯥꯖꯤꯟꯗꯣ ꯏꯌꯥ ꯌꯥꯗꯦ
ꯌꯥꯗꯣ ꯃꯥꯂꯂꯣꯀꯜ ꯀꯣꯜꯗꯣ ꯌꯥꯥꯗ ꯑꯃ
ꯌꯥꯗꯦꯕ ꯌꯥꯗꯦꯕ ꯍꯧꯖꯤꯛ ꯃꯥꯗꯚꯥꯏꯅ ꯂꯩꯔꯗꯤꯣ ꯇꯁ ꯎꯝ ꯍꯧꯖꯤꯛꯀ ꯈꯪꯅꯔꯝꯃꯗꯤ ꯏ
ꯑꯦ ꯅꯪꯁꯨ ꯂꯩꯗ ꯇꯧꯅ
ꯑꯦꯁ ꯑꯩ ꯑꯗꯨꯗꯤ ꯇꯠꯂꯦꯍꯦ ꯑꯗꯨꯒ ꯅꯍꯥꯟ ꯅꯍꯥꯟꯅꯤ ꯀꯩꯅꯣꯗꯣ ꯅꯍꯥꯟꯒꯤ ꯏꯕꯥꯅꯤ ꯂꯥꯏꯔꯤꯛ ꯏꯕ ꯆꯠꯄ ꯅꯨꯃꯤꯠꯇꯣ
ꯑꯥ
ꯑꯗꯨ ꯅꯨꯃꯤꯠꯇ ꯅꯨꯄꯤ ꯑꯃ ꯂꯥꯛꯑꯦꯗꯅ
ꯍꯣꯏ ꯍꯣꯏ ꯍꯣꯏ
ꯑꯗꯨꯗꯣ ꯑꯩꯈꯣꯏ ꯑꯥꯗ ꯂꯩꯕꯗꯨꯒ ꯈꯪꯅꯔꯤꯕꯣ
ꯈꯪꯅꯗ꯭ꯔꯦ ꯑꯁ ꯄꯥꯎ ꯐꯥꯎꯅꯗ꯭ꯔꯦ ꯍꯥꯏꯗ
ꯕꯥꯅꯤꯁꯨ ꯀꯨꯟꯇ꯭ꯔꯥ ꯆꯠꯄ ꯃꯥꯜꯂꯦꯗ ꯑꯗꯣ ꯑꯗꯨ ꯅꯨꯄꯤꯗꯨꯁꯨ ꯅꯨꯄꯥ ꯑꯃꯒ ꯑꯃꯨꯛ ꯆꯠꯃꯤꯟꯅꯕ ꯎꯏꯅꯦ
ꯒꯥꯔꯤꯗꯔꯣ
ꯒꯥꯔꯤ ꯅꯠꯇꯦ ꯈꯣꯡꯕꯅꯦ ꯃꯥ ꯍꯥꯟꯅ ꯃꯣꯏ ꯑꯗꯨꯗꯥꯏꯗ ꯂꯩ ꯂꯩꯔꯝꯕ ꯅꯨꯄꯥ ꯑꯃ
ꯈꯪꯗ
ꯍꯥ
ꯑꯗꯨ ꯅꯨꯃꯤꯠꯇꯗꯒꯤ ꯉꯁꯤꯐꯥꯎ ꯎꯗ꯭ꯔꯦꯗ
ꯀꯩꯅꯣ ꯃꯥꯗꯣ ꯃꯥꯅꯗꯤ ꯋꯥꯗꯤ ꯍꯥꯏꯔꯛꯄ ꯑꯩꯉꯣꯟꯗ ꯑꯗꯨ ꯅꯨꯃꯤꯠꯇꯣ ꯑꯩꯈꯣꯏ ꯊꯤꯡꯅꯕ ꯅꯨꯃꯤꯠꯇꯣ ꯋꯥ ꯍꯥꯏꯔꯛꯄ ꯍꯥꯏꯗꯤ ꯏꯔꯤꯕ ꯃꯐꯝꯗꯨꯗ ꯃꯥꯅꯗꯤ ꯍꯥꯏꯔꯛꯄ ꯑꯩꯗꯤ ꯃꯥꯒꯤ ꯃꯥꯅ ꯍꯥꯏꯔꯤꯕ ꯃꯌꯥꯝ ꯂꯧꯁꯤꯟꯕ ꯍꯩꯇꯕ ꯄꯗꯗꯤ ꯁꯥꯏꯟ ꯂꯦꯡꯒ꯭ꯋꯦꯖꯇ ꯇꯧꯔꯒ ꯋꯥ ꯉꯥꯡꯕ ꯑꯩꯗꯤ ꯑꯩꯒꯤ ꯏꯅꯥꯛꯇ ꯐꯝꯕ ꯃꯤꯗꯣ ꯍꯪꯕꯤꯌꯨꯨꯔꯥ ꯍꯥꯏꯕꯒꯤꯀꯣ ꯏꯅꯥꯛꯇ ꯍꯪꯕ ꯏꯅꯥꯛꯇ ꯐꯝꯕ ꯃꯤꯗꯨꯒ ꯀꯧꯔꯒ ꯑꯁꯇ ꯆꯃꯥꯟ ꯀ ꯀꯩꯅꯣ ꯗꯁꯥ ꯇꯥꯔꯦꯒ ꯇꯧꯔꯒ ꯀꯩꯅꯣ ꯇꯧꯕ ꯇꯥꯗ ꯇꯧꯔꯛꯄ ꯑꯩ ꯇꯨꯝꯃꯤꯜꯂꯦ ꯀꯔꯤ ꯀꯩꯀꯥꯟꯗꯗ ꯅꯪ ꯊꯣꯛꯇ ꯅꯪ ꯊꯣꯛ
ꯍꯝ
ꯂꯥꯏꯔꯤꯛ ꯄꯥꯝ ꯃꯥꯜꯂꯦꯅꯦ ꯃꯣꯏꯗꯤ ꯑꯁ ꯀꯗꯥꯏꯗꯤ
ꯑꯁ ꯐꯖꯅ ꯄꯑ
ꯀꯗꯥ ꯀꯣꯟꯈꯤ ꯀꯗꯥꯏꯗꯒꯤ ꯑꯗꯨꯒ ꯅꯅꯥꯛꯇ ꯐꯝꯕ ꯍꯅꯨꯕꯗꯣ ꯑꯁ
ꯐꯔꯉ ꯑꯩ
ꯍꯧꯕꯗꯒꯤ ꯂꯦꯞꯇꯦꯕꯣ ꯃꯈꯨꯠꯇꯣ ꯀꯅꯥꯒꯤ ꯏꯔꯤꯖꯥꯠꯅꯣ ꯃꯥꯏꯗꯨꯕꯣ ꯏꯗꯤ ꯆꯂ ꯀꯪꯗ ꯗꯥꯏꯔ ꯇꯨ ꯃꯥꯔ ꯂꯛ ꯄ ꯂꯥꯛꯇꯥ ꯑꯔ
ꯃꯥꯒꯤꯔ ꯀꯅꯥꯒꯤꯔꯥ ꯈꯪꯅꯦ
ꯌꯥ ꯌꯥ ꯗꯦ ꯋꯥ
ꯀꯅꯥꯗꯁꯦ ꯋꯥꯀꯤꯡ ꯆꯁꯦ
ꯑꯁ ꯉꯜꯂꯤꯗ ꯋꯥꯋꯥꯛꯀꯤꯡ ꯆꯠꯄ ꯈ ꯆꯦꯟꯁꯤ ꯀꯥꯏꯅ ꯆꯦꯜꯂꯒ ꯍꯣꯔꯦꯟ ꯑꯃꯨꯛ ꯆꯪꯅꯕ꯭ꯔꯥ
ꯌꯥꯗꯔꯤ ꯌꯥꯗ
ꯑꯩ ꯑꯩꯒꯤ ꯋꯥꯔꯤ ꯑꯃ ꯂꯤꯕꯤꯕ ꯑꯩꯁꯦ ꯋꯥꯋꯥꯛꯀꯤꯡ ꯂꯥꯁ ꯃꯟꯦ ꯑꯩ ꯋꯥꯛꯀꯤꯡ ꯀꯟꯅ ꯆꯦꯜꯜꯂꯤꯛ ꯃꯇꯝꯅꯦꯕ ꯑꯁ ꯑ ꯊꯛꯑꯔꯣꯏꯗ ꯑꯩ ꯒ꯭ꯌꯥꯟ ꯇꯥꯔꯒꯅ ꯑꯁ ꯋꯥꯛꯀꯤꯡꯒ ꯆꯦꯜꯂꯒ ꯀꯤꯂꯣꯃꯤꯇꯔ ꯃꯉꯥꯒ ꯆꯦꯜꯂꯒ ꯀꯈꯏꯗꯤꯝꯄꯧ ꯑꯦ ꯑꯩꯈꯣꯏ ꯑꯩꯈꯣꯏ ꯌꯨꯝ ꯃꯅꯥꯛꯀꯤ ꯃꯤꯒ ꯆꯦꯟꯃꯤꯟꯅꯕꯅꯦꯕ ꯑꯩꯈꯣꯏ ꯌꯨꯝ ꯃꯅꯥꯛꯀꯤ ꯃꯤꯒ ꯆꯦꯟꯃꯤꯟꯅꯕꯅꯦꯕ ꯑꯗꯨꯒ ꯆꯦꯟꯕ ꯂꯣꯏꯔꯒ ꯑꯩꯈꯣꯏ ꯃꯅꯥꯛꯀꯤ ꯃꯤ ꯑꯃꯅ ꯀꯧꯔꯛꯑꯦ ꯒꯥꯔꯤ ꯊꯧꯔꯂꯛꯑꯒ ꯆꯠꯂꯁꯤ ꯀꯤꯂꯣꯃꯤꯇꯔ ꯃꯉꯥ ꯆꯦꯟꯕ ꯂꯣꯏꯔ ꯆꯠꯂꯤꯅꯦ
ꯑꯗꯨꯝ ꯋꯥꯔꯒ ꯀꯩꯅꯣ ꯇꯧꯕꯁꯨ ꯅꯨꯡꯉꯥꯏꯕꯅꯤꯌꯦ
ꯀꯗꯥꯏꯗꯩ ꯆꯪꯗꯦꯕꯣ ꯃꯩꯈꯨꯒ ꯇꯧꯕꯗꯣ ꯑꯁ ꯀꯩꯅꯣꯝ ꯇꯧꯋꯤ ꯏꯁꯥꯁꯦ ꯌꯥꯗꯦ ꯆꯥꯁꯦ ꯀꯩꯅꯣꯝ ꯇꯧꯋꯦ
ꯑꯦ ꯉꯁꯤꯗꯤ ꯕꯣꯜ ꯂꯩꯇꯦꯀꯣ
ꯉꯁꯤꯗꯤ ꯂꯩꯇꯦꯅꯦ ꯍꯌꯦꯡ ꯄꯨꯡ ꯄꯨꯡ ꯍꯌꯦꯡ ꯍꯥꯏꯕ ꯍꯌꯦꯡ ꯍꯌꯦꯡ ꯅꯠꯇꯦ ꯍꯌꯦꯡꯒꯤ ꯑꯌꯨꯛ ꯍꯥꯏ ꯍꯥꯏ ꯇꯥꯔꯦ ꯍꯣꯔꯦꯟ ꯍꯣꯔꯦꯟ ꯍꯣꯔꯦꯟ ꯄꯨꯡ ꯕꯥꯔꯣ ꯃꯈꯥꯏ ꯍꯥꯏꯕ ꯇꯥꯔꯦ ꯄꯨꯡ ꯕꯥꯔꯣ ꯃꯈꯥꯏꯗꯒꯤ ꯍꯧꯔꯅꯤ ꯑꯗꯨꯗꯤ ꯐꯖꯔꯣꯏꯗ ꯑꯐ꯭ꯔꯤꯀꯥ ꯀꯥꯒ ꯀꯩꯅꯣ ꯑꯃ ꯂꯩꯕꯅꯤ ꯀꯥꯎꯔꯦ
ꯅꯣꯀꯥꯛꯅꯤꯀꯣ ꯅꯧꯀꯜꯅꯤꯀꯣ
ꯍꯧꯔꯦ ꯍꯣꯏ ꯑꯃꯨꯛꯀ ꯍꯧꯔꯦ ꯍꯥ ꯍꯧꯔꯦ ꯍꯧꯔꯦ ꯇꯅꯔꯦ